ꯍꯜꯂꯣ ꯍꯜꯂꯣ
ꯁꯥꯗ꯭ꯔꯣ
ꯁꯥꯏꯌꯦ ꯀꯩꯗꯧꯒꯅꯤ ꯍꯧꯖꯤꯛꯇꯁꯨ ꯈꯔ ꯏꯪꯈ꯭ꯔꯦ ꯑꯃꯨꯛꯀ ꯅꯨꯡꯁꯤꯠ ꯂꯥꯛꯑꯦ
ꯎꯝ ꯑꯁ ꯑꯁꯤꯗꯤꯗꯤ ꯅꯣꯡ ꯇꯥꯕ ꯅꯣꯡ ꯇꯥꯕ ꯍꯦꯛ ꯑꯗꯨꯝ ꯁꯥꯔꯛꯄ ꯌꯥꯗ꯭ꯔꯦ ꯍꯟꯗꯛꯁꯦ
ꯎ
ꯑꯟ ꯅꯍꯥꯟ ꯗꯦꯜꯂꯤ ꯂꯩꯕ ꯀꯥꯟꯗꯗꯤ ꯅꯣꯡꯃ ꯃꯔꯛ ꯇꯥꯈ꯭ꯔꯗꯤ ꯅꯨꯃꯤꯠ ꯑꯅꯤ ꯑꯍꯨꯝꯁꯦ ꯑꯗꯨꯝ ꯐꯕꯅꯦꯕ
ꯎꯝ ꯍꯀꯦ ꯅꯣꯃ ꯍꯒꯦ ꯁꯦꯡꯕ ꯍꯥꯏꯌꯨꯀꯣ ꯐꯥꯒꯤ ꯅꯠꯇꯕꯤꯗ ꯑ ꯅꯪꯅ ꯀꯩꯅꯣꯐꯥꯎ ꯅꯨꯄꯤ ꯀꯣꯏꯔꯝꯕꯗꯣ
ꯎꯝ
ꯅꯨꯄꯤ ꯍꯥꯏꯗꯤ ꯅꯪ ꯍꯥꯏ ꯁ꯭ꯀꯨꯜꯗꯒꯤꯔꯣ ꯀꯣꯂꯦꯖ ꯐꯥꯎ ꯀꯣꯏꯔꯝꯃꯦ ꯍꯥꯏꯕꯗꯣ
ꯍꯥꯏꯣ
ꯎꯝ
ꯀꯕꯥ ꯑꯃꯨꯛ ꯍꯥꯏꯌꯨꯅꯦ
ꯑꯗꯨ ꯅꯪꯅ ꯅꯨꯄꯤ ꯑꯃ ꯀꯨꯏꯅ ꯅꯨꯡꯁꯤꯅꯔꯦ ꯍꯥꯏꯕꯗꯣ ꯅꯍꯥꯟꯃꯨꯛ ꯋꯥꯔꯤ ꯂꯤꯕꯗꯣ ꯑꯗꯨ ꯅꯨꯄꯤ ꯇꯣꯛꯄꯗꯒꯤ ꯅꯪ ꯀꯔꯝ ꯀꯔꯝꯕ ꯅꯨꯄꯤ ꯀꯣꯏꯕ꯭ꯔꯥ꯫
ꯖꯠꯇꯔ ꯀꯣꯍꯤꯔꯦ ꯇꯥꯗꯕ꯭ꯔꯣ
ꯇꯥꯏꯌꯦ
ꯃꯗꯨꯒꯤ ꯃꯇꯨꯡꯗ ꯖꯥꯠ ꯇꯔꯦꯠ ꯀꯣꯏꯈ꯭ꯔꯦꯕ
ꯀꯔꯤ ꯆꯥꯟꯅꯔꯤꯒꯦ
ꯍꯥ
ꯆ ꯆꯥꯟꯅ ꯍꯒꯦ
ꯑꯗꯨ ꯅꯨꯄꯤ ꯀꯃꯥꯏꯅ ꯇꯧꯕ꯭ꯔꯣꯅ ꯌꯦꯡꯕ ꯋꯥꯅꯤꯗ
ꯎꯝ
ꯁꯥꯊꯤꯕꯁꯨ ꯊꯦꯡꯅꯩ ꯑꯆꯝꯕꯁꯨ ꯊꯦꯡꯅꯩ
ꯑꯗꯨ ꯅꯨꯡꯁꯤꯅꯗꯦ
ꯑꯗꯣ ꯋꯥꯔꯤ ꯁꯥꯕ ꯀꯥꯟꯗ ꯅꯨꯡꯁꯤꯕ ꯋꯥꯅꯤ ꯂꯣꯏꯁꯤꯟꯕ ꯀꯥꯟꯗ ꯀꯥꯏ ꯅꯨꯡꯁꯤꯅꯒꯅꯤ
ꯀꯨꯏꯅ ꯅꯨꯡꯁꯤꯅꯗꯕ
ꯎꯝ ꯅꯪꯁꯦ ꯃꯔꯛꯇ ꯂꯩꯌꯦ ꯁꯥꯊꯤꯕ꯭ꯔꯥ ꯁꯥꯊꯤꯗꯕ꯭ꯔ ꯁꯥꯊꯤꯗꯕ꯭ꯔꯥ ꯈꯔ ꯈꯔ ꯁꯥꯊꯤꯕ꯭ꯔꯥ ꯑꯗꯨꯃꯥꯏꯅ ꯇꯧꯕꯗꯣ
ꯀꯩꯒꯤꯅꯣꯕ ꯇꯣꯛꯅꯕꯗꯣ ꯂꯣꯏꯅꯃꯛ
ꯇꯣꯛꯅꯕꯗ ꯑꯍꯦꯟꯕ ꯄꯥꯝꯃꯒꯦ
ꯅꯨꯄꯤꯅ
ꯅꯨꯄꯤꯅꯁꯨ ꯅꯨꯄꯥꯅꯁꯨ
ꯑꯁ ꯑꯣꯟꯊꯣꯛꯄꯅꯤꯅꯀꯣ ꯌꯥꯝ ꯋꯥꯏꯑꯦ ꯅꯪꯒꯤ ꯋꯥꯔꯤꯁꯦ ꯑꯍꯦꯟꯕ ꯄꯥꯝꯕ ꯑ ꯋꯥꯔꯤꯁꯨ ꯐꯖꯅ ꯂꯤꯗꯦ ꯅꯪꯗꯤ ꯌꯥꯝ ꯅꯪꯁꯨ ꯗꯤ ꯌꯥꯝ ꯂꯣꯠꯂꯦꯗ ꯑꯩꯉꯣꯟꯗ ꯑꯩꯅꯗꯤ ꯑꯗꯨꯝ ꯍꯥꯏꯕꯤꯕꯅꯦ
ꯑꯩꯅ ꯈꯔꯤ ꯂꯣꯠꯄ꯭ꯔꯣ ꯅꯪꯅ ꯍꯥꯡꯕ ꯃꯈꯩ ꯑꯩ ꯄꯥꯎꯈꯨꯝ ꯄꯤꯗꯕ ꯂꯩꯕ꯭ꯔꯣ
ꯅꯪꯅꯤ ꯐꯥꯒꯤ ꯌꯥꯝ ꯇꯧꯋ ꯐꯥꯒꯤ ꯉꯥꯛꯇ ꯇꯧꯋꯦ ꯅꯨꯄꯤ ꯇꯦ ꯖꯥꯠ ꯇꯔꯦꯠ ꯀꯣꯏꯈ꯭ꯔꯦ ꯍꯥꯏ ꯀꯔꯤꯅꯣꯕ ꯑꯗꯨꯥꯏꯗ
ꯑꯗꯥ꯭ꯔꯦ ꯇꯔꯦꯠꯣꯏꯈꯥ ꯇꯔꯦꯠ ꯃꯈꯥꯏꯗ ꯂꯤ ꯂꯩꯁꯤ ꯂꯣꯏ ꯃ ꯑꯃꯔꯣ
ꯑꯗꯣ ꯅꯤꯕ ꯌꯥꯏꯅ ꯈꯔ ꯈꯔꯗꯤꯤ ꯑꯩ ꯑꯗꯨꯝ ꯇꯥꯒꯅꯤꯅ
ꯑꯣ ꯐꯥꯔꯁꯀꯤꯗ ꯋꯥꯔꯤ ꯁꯥꯟꯅꯔꯦ ꯑꯗꯨꯒ ꯀꯣꯏꯅꯔꯦ ꯑꯗꯨꯒ ꯇꯣꯛꯈ꯭ꯔꯦ ꯑꯗꯨ ꯂꯣꯏꯁꯤꯟꯈ꯭ꯔꯦ ꯐꯥꯔꯁꯇꯣ
ꯁꯤꯒꯟꯗꯁꯨ ꯃ ꯀꯩꯁꯅꯔꯦ
ꯑ ꯀꯃꯥꯏꯅ ꯊꯦꯡꯅꯕ꯭ꯔꯣ ꯍꯥꯏꯕꯅꯦ ꯐꯣꯟꯗꯒꯤ ꯑꯗꯨꯝ ꯊꯦꯡꯅꯕ꯭ꯔꯣ
ꯐꯣꯟꯗꯒꯤ ꯊꯦꯡꯅꯗꯦꯗ ꯋꯥꯏꯗꯩ ꯐꯣꯟꯗꯒꯤ ꯊꯦꯡꯅꯈ꯭ꯔꯣ ꯅꯪꯁꯨ
ꯑꯗꯨ ꯐꯣꯟꯒ ꯅꯨꯡꯁꯤꯅꯕ ꯍꯧꯕ꯭ꯔꯥ ꯍꯥꯏꯕꯅꯤꯗ
ꯎꯝ ꯍꯣꯏꯗ ꯍꯣꯏꯗ ꯐꯥꯒꯤ ꯇꯧꯕꯅꯤꯗ ꯐꯣꯟꯗꯒꯤ ꯐꯥꯔꯁ ꯊꯦꯡꯅꯕꯅꯤꯗ ꯍꯟꯗꯛꯀꯤ ꯃꯇꯝꯁꯤꯕꯨ ꯅꯍꯥꯟ ꯑꯃ ꯑꯣꯏꯗ꯭ꯔꯅꯦ ꯆꯤꯊꯤ ꯊꯥꯔꯒ ꯀꯔꯤꯕ ꯈꯨꯟ ꯈꯨꯟꯗ ꯉꯥꯛꯂꯒ ꯌꯦꯡꯉꯒ ꯀꯣꯏꯔꯒ ꯅꯪꯕꯨ ꯑꯣꯏꯗ꯭ꯔꯦꯅꯦ ꯍꯟꯗꯛꯇꯤ ꯐꯣꯟꯗꯅꯤꯅꯦ
ꯎꯝ
ꯃ ꯆꯤꯅꯥ ꯑꯗꯨꯗꯤ ꯌꯥꯗꯦ ꯑꯗꯨꯒꯤꯅꯤ ꯑꯩꯁꯨ ꯀꯣꯀꯣꯅꯠ ꯑꯣꯏꯜꯗꯣ ꯈꯔ ꯈꯔ ꯊ ꯑꯩ ꯂꯧꯔꯒ ꯊꯝꯕꯅꯦ ꯃꯆꯤꯟ ꯈꯔ ꯅꯥꯟꯍꯜꯂꯒ
ꯅꯣꯏꯗꯤ ꯃꯆꯤ ꯅꯥꯟꯅꯅꯤꯡꯉꯥꯏ ꯀꯔꯤ ꯇꯥꯏꯕ꯭ꯔꯣ
ꯀꯗ ꯀꯩꯁꯨ ꯇꯗꯦ
ꯁꯂꯤꯟ ꯇꯛꯑꯦ ꯍꯥꯏꯔꯒ
ꯍꯣꯏꯅꯦ ꯑꯩ ꯀꯃꯥꯏꯅ ꯋꯥꯔꯤ ꯂꯤꯌꯣ ꯍꯥꯏꯕ꯭ꯔꯣ ꯑꯗꯨ ꯑꯗꯨ ꯑꯗꯨꯗꯒꯤ ꯍꯦꯟꯅ ꯅꯪ ꯗꯤꯇꯦꯜ ꯇꯥꯗꯤ ꯌꯥꯔꯣꯏꯃꯦ
ꯀꯔꯤꯒꯤꯅꯣ
ꯑꯗꯨ ꯅꯪ ꯑꯗꯨ ꯑꯗꯨꯗꯒꯤ ꯍꯦꯟꯅ ꯅꯪꯗꯤ ꯆꯤꯜ ꯇꯥꯔꯗꯤ ꯅꯪ ꯑꯃꯨꯛꯀ ꯉꯁꯥꯏꯗꯒꯤ ꯇꯥꯗ꯭ꯔꯤ ꯐꯥꯎꯗꯤ ꯑꯁ ꯋꯥꯔꯦ ꯋꯥꯔꯦꯒ ꯇꯧꯍꯜꯂꯦ ꯑꯗꯨ ꯑꯗꯨꯣꯏ ꯇꯥꯔꯗꯤ ꯅꯪ ꯋꯥꯕ ꯂꯥꯏꯔ ꯅꯪ ꯁꯤꯔꯅꯤ ꯅꯪ
ꯑꯗꯨꯅꯪ ꯑꯗꯨ ꯅꯪꯅ ꯍꯥꯏꯕ ꯃꯑꯣꯡꯗꯒꯤ ꯍꯥꯏꯕꯅꯤꯅ ꯅꯨꯄꯤꯁꯨ ꯑꯍꯦꯟꯕ ꯄꯥꯝꯕ ꯅꯨꯄꯥꯁꯨ ꯑꯍꯦꯟꯕ ꯄꯥꯝꯕ ꯍꯥꯏꯔꯒ ꯑꯗꯨ ꯇꯔꯦꯠꯇ ꯅꯪꯅ ꯌꯥꯝ ꯅꯨꯡꯁꯤꯕ ꯂꯩꯇꯕ꯭ꯔꯣ
ꯑ
ꯎꯝ
ꯏꯗ
ꯀꯩꯅꯩꯅꯣ
ꯂꯩꯇꯦ ꯍꯥꯏꯌꯦ ꯀꯔꯤ ꯈꯨꯝꯒꯦꯔꯥ ꯑꯁ ꯕꯦꯔꯥ
ꯍꯣꯏꯗ
ꯀꯩꯒꯤꯅꯣ ꯁꯥꯠꯊꯤꯕ ꯀꯣꯏꯕꯗꯤ
ꯁꯥꯊꯤꯕ ꯀꯣꯏꯕꯁꯦ ꯀꯤꯛ ꯑꯃ ꯂꯩꯌꯦꯕ ꯑꯁ ꯑꯁ ꯋꯥꯔꯤꯗ
ꯎꯝꯍꯝ
ꯅꯪ ꯅꯪꯗꯤ ꯀꯤ ꯄꯥꯝꯗꯦ
ꯁꯥꯊꯤꯕ ꯅꯨꯄꯤ ꯄꯤꯌꯨꯔꯥ ꯑꯗꯨꯗꯤ
ꯄꯤꯔꯛꯑꯣ
ꯄꯤꯌꯦ ꯄꯤꯌꯦ ꯑꯩ ꯄꯤꯔꯛꯀꯦ ꯁꯣꯏꯗꯕꯤꯕ
ꯀꯃꯥꯏꯅ ꯄꯤꯔꯛꯀꯦꯕ ꯅꯪꯅ ꯊꯥꯔꯛꯀꯦ ꯍꯥꯏꯕ꯭ꯔꯣ ꯄꯤꯔꯛꯀꯦꯗꯤ ꯅꯝꯕꯔ ꯄꯤꯔꯛ
ꯅꯝꯕꯔ ꯄꯤꯔꯛꯀꯦ
ꯀꯃꯥꯏꯅ ꯁꯥꯊꯤꯕꯅꯣ ꯈꯪꯕ
ꯃꯣꯏꯒꯤ ꯏ꯭ꯁꯇꯦꯇꯁꯇꯒꯤ
ꯀꯔꯤ ꯑꯣꯏꯗꯕ ꯄꯥꯗꯕ ꯊꯥꯒꯠꯄ꯭ꯔꯣ
ꯑꯣꯏꯗꯕ ꯄꯥꯗꯕ ꯃꯤꯟꯁ ꯃꯣꯏ ꯊꯛꯄ ꯆꯥꯕ ꯀꯣꯏꯕ ꯂꯥꯡꯕ ꯗ꯭ꯔꯦꯁꯇ ꯈꯔ ꯀꯩꯅꯣ ꯇꯧꯕ
ꯑ ꯑꯗꯨꯗꯅꯤꯅꯅ ꯐꯥꯝꯁꯦ
ꯎꯝ ꯊꯥꯒꯦ
ꯊꯥꯎ
ꯊꯥꯎꯔꯥꯎꯖꯦ
ꯎꯝ ꯅꯪꯁꯨ ꯅꯪꯁꯨ ꯄꯨꯔꯒ ꯑꯗꯨꯃꯥꯏꯅ ꯇꯧꯕꯤꯔꯤꯒꯦ
ꯌꯥꯔꯦ ꯑꯩꯗꯤ ꯁꯨꯡꯌꯥꯎ ꯌꯥꯎꯔꯣꯏ ꯑꯩꯉꯣꯟꯗ ꯅꯄꯛꯀꯅꯨ
ꯏꯁ ꯑꯩꯅ ꯀꯧꯔꯒ ꯑꯁꯦꯡꯕ ꯆꯠꯂꯣꯏꯗ꯭ꯔꯣ
ꯑꯩꯗꯨ ꯀꯕ ꯆꯀꯗꯒ ꯃꯥꯥꯟ꯭ꯔꯦ
ꯆꯠꯂꯒ ꯅꯪ ꯊꯛꯇ꯭ꯔꯒ ꯂꯣꯏꯔꯦ ꯀꯩꯅꯣꯃꯕꯨ ꯆꯥꯗ꯭ꯔꯒ ꯂꯣꯏꯔꯦ ꯂꯣꯡ ꯔꯥꯏꯗ ꯑꯍꯝ ꯑꯠꯁꯥ ꯂꯣꯡ ꯔꯥꯏꯗ ꯆꯠꯄꯁꯤꯗꯤ ꯋꯤꯔꯤ ꯌꯥꯝ ꯁꯥꯗ꯭ꯔꯗꯤ ꯅꯨꯡꯉꯥꯏꯇꯕꯅꯤꯍꯦ
ꯁꯥꯒꯗꯕꯅꯤꯅꯦ
ꯑꯗꯣ ꯑꯩ ꯒꯥꯔꯤ ꯊꯧꯔꯗꯤꯦ ꯋꯥꯔꯤ ꯁꯥꯕ ꯌꯥꯔꯣꯏꯗꯅ ꯅꯪ ꯁꯥꯗꯕ
ꯑꯗꯨ ꯑꯩꯅ ꯁꯥꯒꯅꯤꯅꯦ ꯀꯔꯤꯕ ꯍꯧꯖꯤꯛꯀꯤꯗꯣ ꯅꯪꯒ ꯆꯠꯅꯤꯡꯉꯦ
ꯑꯩ ꯒꯥꯔꯤꯁꯨ ꯂꯩꯇꯦꯗ ꯐꯥꯒꯤ ꯇꯧꯕꯅꯤꯗ ꯑꯩ ꯒꯥꯔꯤ ꯒꯥꯔꯤ ꯍꯥꯏꯕ ꯍꯧꯔꯦ
ꯀꯔꯤ ꯑꯩꯅ ꯀꯔꯤ ꯍꯥꯏꯕ꯭ꯔꯣ ꯅꯪꯉꯣꯟꯗ ꯀꯔꯤꯁꯨ ꯍꯥꯏꯗꯦ
ꯑꯩꯅ ꯍꯥꯏꯕꯅꯤꯃꯦ
ꯅꯪ ꯂꯩꯒꯦꯔꯥ ꯂꯩꯔꯥ ꯑꯩ ꯅꯉꯣꯟꯗ ꯂꯩꯌꯦꯁꯨ ꯍꯥꯏꯗꯦ ꯂꯩꯇꯦꯁꯨ ꯍꯥꯏꯗꯦ ꯆꯠꯅꯤꯡꯉꯦ ꯍꯥꯏꯕ ꯉꯥꯛꯇꯅꯦ ꯑꯗꯨ ꯆꯠꯁꯨ ꯆꯠꯂꯣꯏ ꯑ ꯑ
ꯅꯣꯅꯦꯗ ꯇꯃꯦꯡꯂꯣꯡꯗꯔ ꯖꯤꯔꯤꯗꯅ ꯑꯗꯣꯝꯗꯅ ꯀꯣꯏꯒꯔꯣ ꯑꯩ ꯃꯊꯛꯂꯣꯝꯗ ꯀꯣꯏꯔꯒꯦ
ꯀꯣꯏꯌꯨ ꯀꯣꯏꯌꯨ
ꯅꯪꯅ ꯅꯝꯕꯔ ꯅꯪꯅ ꯅꯝꯕꯔ ꯄꯤꯔꯛꯄꯗꯨꯒ ꯁꯥꯊꯤꯕ ꯍꯣꯏꯗꯒ
ꯑꯧ ꯑꯧ ꯆꯠꯂꯣ ꯆꯠꯂꯣ
ꯃ ꯃꯥꯏ ꯃꯥꯥꯏ ꯏꯁꯇꯦꯇꯁꯇꯒꯤ ꯑꯩ ꯎꯕꯗꯤ ꯅꯪ ꯁꯥꯎꯒꯅꯤꯅꯦ ꯁꯥꯎꯔꯣꯏꯗ ꯐꯥꯒꯤ ꯑꯩ ꯇꯧꯕꯅꯦꯕ
ꯅꯪ ꯀꯔꯤ ꯉꯥꯡꯕ꯭ꯔꯣ ꯅꯊꯟꯅ ꯉꯥꯡꯉ ꯃꯊꯟꯅ ꯑꯗꯨꯝ ꯂꯣꯏꯁꯜꯂꯦ
ꯑꯗꯨꯅꯦ ꯇꯨꯝꯅꯤꯡꯕ ꯍꯧꯔꯦ
ꯀꯔꯤ ꯇꯨꯝꯅꯤꯡꯕ꯭ꯔꯣ ꯂꯥꯏꯔꯤꯛꯁꯨ ꯄꯥꯗꯦ
ꯅꯨꯡꯁꯥꯗ ꯑꯃꯨꯛ ꯀꯩꯅꯣꯝꯃꯁꯤ ꯅꯨꯡꯁꯥꯗ ꯑꯃꯨꯛ ꯀꯜꯂꯒ ꯑꯩ ꯀꯣꯏ ꯊꯣꯛꯄꯗꯣ ꯍꯜꯂꯛꯄꯗꯣ ꯑꯁ ꯁꯤꯗꯧꯌꯦ ꯃꯈꯨꯟ ꯃꯈꯩꯁꯨ ꯉꯁꯤꯗꯤ ꯍꯥꯐꯇ ꯆꯠꯄꯅꯦꯅ ꯃꯣꯁꯤꯟꯈ꯭ꯔꯦ
ꯀꯔꯤꯒꯤ ꯍꯥꯞꯇ ꯆꯠꯄ꯭ꯔꯣ
ꯈꯔ ꯀꯔꯤꯕ ꯈꯔ ꯎꯠꯀꯦꯅ ꯎꯠꯄ ꯀꯥꯟꯗ ꯅꯨꯡꯁꯥꯅ ꯌꯥꯗ꯭ꯔꯦ
ꯎꯝꯍꯨꯝ ꯑꯌꯥ ꯅꯪ ꯃꯥꯟꯕ ꯑꯃ ꯂꯩ ꯍꯥꯏꯔꯀꯣ ꯑꯩ ꯅꯍꯥꯟꯃꯨꯛꯇꯣ ꯎꯝ ꯑꯩꯒꯤ ꯑꯟ ꯑꯟꯇꯤ ꯅꯠꯇꯦ ꯃꯥꯏ ꯃꯅꯥꯎꯅꯨꯨꯄꯤꯁꯤꯗ ꯂꯩꯕꯗꯣ ꯑꯗꯨꯗ ꯑꯁꯤꯅ ꯑꯗꯨ ꯅꯪꯒꯤ ꯐꯣꯇꯣꯗꯣ ꯑꯩꯅ ꯑꯗꯨ ꯅꯨꯄꯥꯗꯣ ꯃꯥꯟꯗ꯭ꯔꯥ ꯍꯥꯏꯔꯒ ꯑꯁ ꯃꯥꯟꯂꯦꯅꯦ ꯀꯤꯌꯦ ꯍꯥꯏꯌꯦ
ꯑꯩꯒꯤ ꯐꯣꯇꯣꯁꯨ ꯅꯪ ꯂꯩꯕ꯭ꯔꯣꯅꯦ
ꯅꯪ ꯅꯍꯥꯟꯃꯨꯛꯀꯤ ꯗꯤꯄꯤ ꯗꯤꯄꯤꯗꯣ
ꯑꯠꯁꯥ
ꯑꯗꯨ ꯎꯍꯟꯕ ꯀꯥꯟꯗꯀꯣ ꯀꯩꯅꯣ ꯑꯁ ꯑꯩ ꯃꯃꯤꯡꯗꯣ ꯀ ꯔꯦꯚꯔꯦꯟ ꯀꯔꯤ ꯍꯥꯏꯕ꯭ꯔꯣ
ꯑꯁ ꯗꯥꯏꯕꯔꯦꯟ ꯑꯃꯨꯛꯀ ꯆꯠꯈ꯭ꯔꯦꯅꯦ
ꯃꯥꯜꯂꯦ ꯃꯁꯥ ꯌꯥꯝ ꯃꯥꯜꯂꯦ ꯍꯟꯗꯛ ꯀꯩꯅꯣ ꯇꯧꯈꯤꯕꯗ ꯑ ꯀꯩꯅꯣ ꯂꯩꯈꯤꯗꯕ ꯃꯤꯗꯣ ꯈꯪꯕ꯭ꯔꯥ
ꯈꯪꯉꯦ ꯈꯪꯉꯦ ꯈꯪꯉꯦ
ꯈꯪꯈꯦ ꯃꯥ ꯃꯥꯜꯂꯦꯕ ꯑꯩꯁꯦ
ꯑꯧ
ꯃꯥꯥꯟꯗꯦ ꯑꯗꯨꯗꯤ
ꯈꯤꯇꯪ ꯃꯥꯟꯅꯕꯀꯣ ꯑꯗꯨ ꯑꯃꯨꯛꯀ ꯌꯦꯡꯗ꯭ꯔꯗꯤ ꯈꯪꯉꯔꯣꯏ ꯑꯩ ꯅꯪꯒꯤ ꯗꯤꯄꯤꯗꯤ ꯆꯦꯟꯖ ꯇꯧꯈ꯭ꯔꯦ ꯅꯪꯅ
ꯃꯥꯟꯅꯗꯤꯌꯦ ꯑꯗꯨꯗꯤ
ꯈꯤꯇꯪ ꯃꯥꯟꯅꯩꯌꯦ ꯍꯥꯏꯄꯥ ꯁꯥꯢ ꯅꯪ
ꯃꯥꯟꯅꯗꯦ ꯑꯩ ꯃꯥꯟꯅꯕ ꯑꯃ ꯍꯥꯏꯔꯛꯎꯔꯣ ꯃꯨꯚꯤ ꯑꯃ
ꯎꯝ ꯍꯥꯏꯌꯣꯅꯦ
ꯔꯦꯒꯤꯡ ꯐꯤꯅꯤꯛꯁ ꯍꯥꯏꯅ ꯑꯃ ꯂꯩꯕꯅꯤ
ꯀꯔꯤꯕ
ꯔꯦꯖꯤꯡ ꯐꯤꯅꯤꯛꯁ
ꯔꯦꯗꯤꯡ ꯍꯥꯏꯕ꯭ꯔꯣ
ꯍꯣꯏ ꯕ꯭ꯔꯦꯖꯤꯡ ꯍꯥꯏꯔꯁꯨ ꯌꯥꯏ
ꯌꯦꯡꯒꯦ ꯑꯃꯔꯛ
ꯍꯧꯖꯤꯛ ꯌꯦꯡꯒꯦꯕ꯭ꯔꯣ
ꯑꯃꯨꯝꯒ ꯍꯥꯢꯌꯣ
ꯑꯥꯔ ꯑꯦ ꯖꯤ ꯑꯥꯏ ꯑꯦꯟ ꯖꯤ ꯃꯨꯀ ꯍꯥꯏꯥꯏꯣꯏ ꯐꯦꯅꯤꯛꯁ ꯐꯌꯥꯎꯅꯤꯛꯁ
ꯇꯥꯔꯕ ꯌꯥꯔꯕꯣ
ꯎꯝ ꯊꯣꯛꯄ꯭ꯔ ꯌꯦꯡꯉꯦ
ꯅꯨꯉꯥꯏꯌꯣ
ꯀꯔꯤꯔꯣ ꯅꯨꯄꯤ ꯑꯣꯏꯅ ꯊꯣꯛꯑꯦ
ꯅꯨꯄꯤꯁꯨ ꯅꯨꯄꯥꯁꯨ ꯂꯩ ꯃꯤꯗꯨ ꯃꯨꯕꯤꯗ ꯅꯨꯄꯥꯗꯣ ꯍꯥꯏꯕꯅꯦ ꯃꯦꯟ ꯃꯦꯟ ꯈꯨꯝꯕꯗꯣ ꯍꯦꯔꯣ ꯀꯨꯝꯕꯗꯣ
ꯑꯩꯁꯨ ꯀꯣ ꯍꯥ ꯍꯥ
ꯎꯝ
ꯑꯁ ꯈꯪꯗ꯭ꯔꯦ ꯈꯪꯗ꯭ꯔꯦ ꯇꯣꯛꯑꯒꯦ ꯌꯦꯡꯔꯔꯣꯏ
ꯇꯣꯛꯈ꯭ꯔꯣ ꯇꯣꯛꯈ꯭ꯔꯣ ꯅꯪꯗꯤ ꯃꯨꯚꯤ ꯀꯥꯏꯗ ꯌꯦꯡꯕ꯭ꯔꯣ
ꯑꯩꯔꯣ ꯎꯝ ꯀꯩꯅꯣꯗ ꯎꯝ ꯎꯝ ꯎꯝ ꯀꯩꯕ
ꯑꯦꯞꯇ ꯌꯦꯡꯕ꯭ꯔꯣ ꯄꯦꯗ ꯑꯦꯞꯇ ꯌꯦꯡꯕ꯭ꯔꯣ ꯅꯠꯇ꯭ꯔꯒ ꯋꯦꯕꯁꯥꯏꯠꯇ ꯌꯦꯡꯕ꯭ꯔꯣ
ꯎꯝ ꯋꯦꯕꯁꯥꯏꯠꯀ ꯃꯅꯩꯗ ꯑꯗꯣ ꯑꯦꯞꯁꯄꯨꯗꯤ ꯗꯥꯎꯟꯂꯣꯗ ꯇꯧꯋꯦꯕꯀꯣ ꯑꯗꯨꯕꯨ ꯑꯃꯨꯛꯀ ꯃꯣꯏꯒꯤ ꯀꯩꯅꯣ ꯆꯪꯕ
ꯀꯔꯤꯦ
ꯎꯝ ꯑꯩꯒꯤ ꯍꯥꯏꯗꯤ ꯑꯦꯞꯁ ꯃꯃꯤꯡꯗꯣ ꯍꯥꯏꯕꯤꯒꯦ ꯀꯩꯕꯥ ꯕꯔ꯭ꯤꯐ ꯅꯥꯏꯛ ꯅꯥꯏꯀꯂꯤ ꯍꯥꯏꯕ ꯃꯥꯜꯂꯦ ꯑꯗꯨꯗ ꯂꯣꯏꯅ ꯅꯦꯠꯐ꯭ꯂꯤꯛꯀꯤꯗꯣ ꯅꯦꯠꯐ꯭ꯂꯤꯛꯀꯤ ꯄꯂ꯭ꯤꯟ ꯂꯣꯏꯅ ꯐꯪꯉꯦꯕꯀꯣ ꯍꯥꯟ ꯅꯦꯠꯐ꯭ꯂꯤꯛ ꯑꯁ ꯌꯥꯔꯦꯗ ꯒꯌ꯭ꯥꯟ ꯇꯥꯔꯗꯤ
ꯅꯪꯁꯦ ꯏꯝꯐꯥꯜꯗ ꯂꯩꯔꯒ ꯅꯪ ꯅꯪꯒꯤ ꯂꯩꯁꯦ ꯌꯥꯗ꯭ꯔꯦ
ꯐꯔꯦ
ꯉꯔꯥꯡꯁꯨ ꯏꯁꯇꯦꯁꯟ ꯏꯁꯇꯦꯁꯟ ꯆꯣꯔ ꯍꯥꯏꯕꯣ ꯍꯥꯏꯕ ꯀꯔꯤ ꯍꯥꯏꯕꯅꯣ ꯍꯥꯏꯕꯗꯣ
ꯄꯦꯁꯟ ꯆꯣꯔ ꯍꯥꯏꯌꯦ ꯍꯣꯏ ꯍꯣꯏ ꯑꯗꯨꯗꯣ ꯌꯥꯝ ꯌꯦꯡꯉꯝꯕꯅꯦ ꯑꯗꯨꯗ ꯄꯩꯁꯥ ꯍꯥꯞꯄꯒ ꯑꯗꯨ ꯌꯦꯡꯅꯤꯡꯗ꯭ꯔꯕ ꯑꯗꯣ ꯐꯔ꯭ꯤꯗ ꯑꯣꯏꯅ ꯌꯦꯡꯒꯦꯅ ꯑꯁꯤꯗ ꯑꯩꯅ ꯌꯦꯡꯕꯗꯣ ꯎꯝ ꯗꯨꯗꯅꯦ ꯑꯗꯨ ꯂꯣꯏꯅ ꯌꯥꯎꯋꯦ ꯍꯥꯏꯔꯣꯏꯒꯦ ꯌꯥꯝ ꯍꯥꯏꯅꯤꯡꯉꯦ ꯅꯪ ꯑꯩꯅ ꯉꯥꯡꯕ ꯋꯥꯁꯦ
ꯍꯥꯏꯌꯣꯠꯗ
ꯍꯥꯏꯔꯔꯣꯏ ꯏꯇ ꯅꯪ ꯍꯧꯖꯤꯛ ꯇꯨꯝꯃꯒꯦ ꯍꯥꯏꯕ꯭ꯔꯣ ꯁꯤ ꯂꯣꯏꯔꯒ
ꯑꯩꯁꯦ ꯂꯣꯏꯁꯟ ꯏꯤꯡꯒꯔꯥꯖꯤꯔ ꯈꯜꯂꯤꯌꯦ ꯑꯗꯣ ꯈꯪꯗꯦ
ꯂꯣꯏꯁꯜꯂꯣꯅ ꯑꯩ ꯅꯪ ꯊꯝꯈ꯭ꯔꯒꯗꯤ ꯉꯥꯛꯇꯤ ꯄꯣꯊꯥꯈꯤꯒꯅꯤ ꯆꯥꯛ ꯍꯤꯟꯖꯥꯡ ꯊꯣꯡꯕꯗꯤ ꯉꯜꯂꯤꯅ
ꯑꯝ
ꯑꯗꯨꯒꯥ
ꯍꯨꯗꯥ ꯑꯩꯁꯨ ꯈꯔ ꯂꯩꯔꯒ ꯄꯣꯊꯥꯒꯦꯗ ꯑꯣꯏꯣꯏ ꯁꯕ ꯌꯥꯔꯦꯈꯣꯏꯁꯦ
ꯋꯥꯎ
ꯅꯪ ꯌꯦꯟꯁꯤꯡꯖꯨ ꯁꯦꯝꯕ ꯍꯩꯕ꯭ꯔꯣ
ꯎ ꯍ
ꯌꯦꯟ ꯁꯤꯡꯖꯨꯁꯦ ꯖꯥꯇꯤ ꯑꯅꯤ ꯖꯥꯠ ꯑꯅꯤ ꯂꯩꯀꯣ ꯖꯥꯇꯤ ꯍꯥꯏꯌꯦ
ꯎꯝ
ꯑꯃꯗꯨꯅ ꯕꯖꯥꯔꯗ ꯑꯗꯨꯝ ꯌꯣꯟꯕꯗꯣ ꯂꯩꯗꯅ ꯁꯤꯡꯖꯨꯗꯣ ꯃꯗꯨꯗꯨꯅꯗꯤ ꯀꯔꯤ ꯍꯥꯏꯁꯤꯔꯥ ꯃꯣꯔꯣꯛ ꯈꯔ ꯁꯥꯔꯒ ꯇꯔꯥ ꯍꯗ ꯆꯥꯕꯅꯤꯗꯅ
ꯎꯝ
ꯑꯗꯨꯗ ꯅꯠꯇꯕ ꯊꯥꯎ ꯉꯥꯎꯒꯗꯕ ꯁꯤꯡꯖꯨ ꯑꯃꯗꯣ ꯍꯩꯕ꯭ꯔꯣ
ꯊꯥꯎꯅꯥꯧꯗꯄ ꯁꯤꯒꯣ ꯌꯦꯟꯒꯦ ꯁꯤ